ꯑꯥ
ꯌꯥꯝ ꯇꯞꯄꯦꯅꯦ ꯐꯣꯟ ꯄꯥꯏꯈꯠꯄ
ꯑꯁ ꯌꯥꯗꯦꯅꯦ ꯍꯣꯏꯈꯣꯏꯠꯄ ꯌꯥꯗꯦꯅꯦ
ꯑꯣꯝ ꯄꯥꯏꯈꯠꯠꯇꯂ꯭ꯔꯗꯤ ꯌꯥꯔꯦꯗ ꯀꯩꯁꯨ ꯀꯥꯏꯗꯦꯗ
ꯎꯝ
ꯑꯩꯗꯣ ꯍꯧꯖꯤꯛꯇꯣ ꯅꯪꯒꯤ ꯅꯝꯕꯔꯗꯣ ꯅꯝꯕꯗꯣ ꯑꯩꯗꯣ ꯂꯥꯁ ꯎ ꯂꯣꯏꯕꯒꯤ ꯅꯝꯕꯔ꯫ ꯑꯗꯣ ꯑꯗꯣ ꯑꯩꯗꯣ ꯂꯥꯟꯅ ꯅꯝ ꯅꯝꯃꯨꯕ ꯑꯗꯨꯒꯤ꯫ ꯀꯨ ꯆꯇꯦꯅꯦ ꯀꯔꯤꯅꯣꯅꯦ ꯅ ꯈꯟꯂꯒ ꯂꯩꯕꯅꯦꯕ ꯑꯗꯨꯗ ꯑꯃꯨꯛ ꯌꯦꯡꯕꯗ ꯅꯪꯒꯤ ꯅꯝꯕꯔꯗꯣ ꯂꯥꯜꯂꯒ ꯂꯩꯔꯝꯃꯦ꯫ ꯑꯃꯨꯛ ꯅꯝ ꯑꯃꯨꯛ ꯆꯨꯝꯅ ꯅꯝꯃꯒ ꯇꯧꯕꯅꯦꯕ꯫
ꯎꯝ ꯂꯥꯜꯂꯒ ꯃꯤ ꯑꯇꯩ ꯑꯩꯉꯣꯟꯗ ꯆꯠꯂꯝꯕ꯫
ꯎꯝ ꯃꯤꯗ ꯆꯠꯇꯦ꯫ ꯂꯥꯜꯂꯦ ꯂꯩꯇꯦ ꯑꯁꯤ ꯅꯝꯕꯔꯁꯦ ꯂꯩꯇꯦ ꯊꯣꯛꯄꯗꯣ꯫ ꯑꯗꯣ ꯊꯣꯛꯄꯅꯦꯕ꯫
ꯎꯍꯨꯝ ꯑꯩꯅ ꯍꯥꯏꯗꯤ ꯃꯤ ꯑꯇꯩ ꯑꯩꯉꯣꯟꯗꯒ ꯆꯠꯂꯝꯕ ꯍꯥꯏꯕꯅꯤꯗ ꯆꯨꯝꯅ
ꯑꯥ ꯂꯥꯟꯕꯗꯣ ꯅꯝꯕꯔ ꯑꯃꯈꯛꯇ ꯑꯣꯏꯕꯒꯤꯀꯣ ꯑꯗꯨꯒꯤ ꯆꯠꯇꯕ ꯃꯥꯜꯂꯦ ꯑꯃꯅ ꯑꯅꯤ ꯑꯛ ꯂꯩ ꯑꯣꯏꯔꯗꯤ ꯆꯠꯂꯝꯕꯁꯨ ꯌꯥꯏꯑꯕ ꯇꯥꯗꯔꯦ
ꯎꯝ
ꯍꯥꯏ
ꯑꯁ ꯇꯨꯝꯅꯤꯡꯉꯛꯄ ꯍꯧꯔꯦꯗ
ꯇꯨꯝꯅꯤꯡꯕ ꯍꯧꯔꯦ
ꯎꯝ
ꯑꯩꯁꯨ ꯑꯩꯗꯤ ꯇꯨꯝꯅꯤꯡ ꯈꯔꯥꯗꯤ ꯑꯗꯨꯝ ꯑ ꯇꯨꯝ ꯇꯨꯝꯃꯁꯦꯗ ꯍꯥꯏꯔꯒ ꯑꯗꯨꯝ ꯇꯨꯝ ꯍꯤꯞꯄꯒ ꯂꯩꯔꯗꯤꯀꯣ ꯇꯨꯝꯈ꯭ꯔꯅꯤꯅ ꯐꯣꯟ ꯌꯦꯡꯗꯕꯤꯗꯀꯣ ꯑꯗꯨꯝ ꯇꯨꯝꯈ꯭ꯔꯥꯒꯦꯅ ꯇꯨꯝꯃꯗꯤꯀꯣ ꯑꯗꯨꯝ ꯇꯨꯝꯈ꯭ꯔꯅꯤ ꯑꯗ ꯌꯦꯡꯉꯗꯤ ꯑꯗꯨꯝ ꯇꯨꯝꯃꯣꯏꯗ ꯈꯪꯉꯦ ꯉꯁꯥꯏ ꯈꯔꯥ ꯇꯨꯝꯕꯒꯤꯀꯣ
ꯎꯝ ꯑꯩꯗꯤ ꯑꯔꯥꯝꯗꯒꯤ ꯂꯥꯛꯄꯅꯦꯅꯀꯣ ꯊꯕꯛ ꯆꯠꯂꯒ ꯅꯨꯡꯁꯥꯗ ꯑꯗꯨꯝ ꯆꯠꯄꯤꯕꯗꯣ
ꯎꯝ
ꯍꯟꯗꯛꯁꯦ ꯊꯕꯛ ꯆꯠꯄꯗ ꯌꯥꯝ ꯊꯦꯡ ꯌꯨꯝ ꯂꯥꯛꯏꯕ
ꯅꯣꯏ ꯊꯕꯛꯁꯨꯦ ꯌꯥꯝ ꯊꯦꯡꯅ ꯂꯣꯏꯕ ꯃꯥꯜꯂꯦꯅꯦ
ꯍꯟꯗꯛꯁꯦ ꯑꯗꯨꯝ ꯊꯦꯡꯉꯦ
ꯑꯣ ꯑꯦ ꯉꯔꯥꯡꯗ ꯉꯔꯥꯡꯗ ꯏꯅꯥꯎꯅꯨꯄꯥ ꯍꯣꯏꯒꯤ ꯔꯤꯖꯜ ꯊꯣꯛꯑꯦꯕ
ꯍꯉꯥꯏ ꯆꯠꯦ ꯏꯝꯄ꯭ꯔꯨꯞꯚ꯭ꯔꯣ ꯅꯠꯇ꯭ꯔꯒ ꯀꯃꯥꯏꯅ ꯇꯧꯒꯦ
ꯍꯥ
ꯏꯝꯄ꯭ꯔꯨꯨꯞꯚ ꯑꯣꯏꯕ꯭ꯔꯣ ꯅꯠꯇ꯭ꯔꯒ ꯀꯃꯥꯏꯅ ꯇꯧꯒꯦ
ꯏꯝꯄ꯭ꯔꯨꯞꯚ ꯑ
ꯎꯝ
ꯍꯁ ꯑꯣꯖꯥꯅ
ꯅꯪꯒꯤ ꯅꯦꯠꯋꯥꯛꯁꯦ ꯑꯃꯨꯛ ꯍꯧꯔꯦꯗꯣ
ꯃꯁꯥꯒꯤꯅꯦ ꯅꯨꯡꯥꯏꯅ ꯊꯤꯟꯅꯩ ꯑꯩꯈꯣꯏ ꯑꯩꯈꯣꯏ ꯑꯩꯈꯣꯏꯔꯣꯝꯗꯗꯤ ꯇꯥꯕ꯭ꯔꯣ
ꯎ ꯎꯝ ꯇꯥꯔꯦ
ꯑꯣ ꯑꯩꯈꯣꯏꯔꯣꯝꯗꯗꯤ ꯉꯥꯏ ꯅꯣꯏꯗ
ꯍꯣꯏꯌꯦ ꯈꯔꯥ ꯅꯨꯡꯉꯥꯏꯇꯦ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
ꯀꯩꯕ
ꯍꯌꯦꯡꯁꯨ ꯊꯕꯛ ꯆꯠꯇꯣꯏꯔꯥ
ꯑꯧ ꯆꯠꯇꯣꯏꯅꯦ
ꯎꯝꯝ
ꯊꯕꯛꯇꯤ ꯊꯕꯛꯇꯤ ꯂꯦꯞꯄ ꯌꯥꯗꯦ
ꯑꯗꯨ ꯑꯗꯨꯗꯒꯤꯈꯤꯠ ꯎꯝ ꯈꯔꯥ ꯈꯔꯥ ꯑꯣꯏꯔꯁꯨ ꯆꯥ ꯆꯥꯅꯕ ꯊꯛꯅꯕ ꯑꯗꯨꯗꯒꯤ ꯂꯩ ꯂꯩꯔꯤꯅꯤ ꯅꯠꯇ꯭ꯔꯣ
ꯎꯝ ꯑꯗꯨꯗꯩ ꯊꯕꯛ ꯂꯦꯞꯄꯗꯤ ꯀꯥꯏꯗꯦ ꯆꯥꯅꯕ ꯊꯛꯅꯕ ꯂꯩꯔꯔꯣꯏ
ꯑꯗꯨꯅꯦ ꯎꯄꯥꯏ ꯂꯩꯇꯦ ꯂꯦꯞ ꯄꯗꯤ ꯎꯄꯥꯏ ꯂꯩꯇꯦ ꯑꯩꯈꯣꯏꯗꯤ ꯊꯕꯛꯁꯨ ꯂꯩꯇꯦ ꯆꯔꯥ ꯍꯦꯜꯂꯦ ꯐꯥꯎꯗꯤ ꯑꯁ ꯑꯃꯨꯛ ꯍꯦꯟꯈ꯭ꯔꯦꯅꯦ
ꯑꯦꯁ ꯊꯕꯛ ꯆꯠꯇ꯭ꯔꯗꯤ ꯆꯥꯔꯥ ꯍꯦꯟꯕ ꯇꯥꯕ ꯀꯩꯅꯣ ꯄꯩꯁꯥ ꯂꯩꯇ꯭ꯔꯗꯤ
ꯍꯧꯖꯤꯛꯄꯨꯗꯤ ꯄꯥꯈꯪ ꯑꯣꯏꯔꯤꯗꯅ ꯋꯥꯔꯤ ꯍꯥꯏꯕ ꯍꯥꯏꯕꯅꯤꯗ ꯄꯩꯁꯥ ꯄꯨꯗꯤ ꯇꯥꯟꯒꯗꯕꯅꯦ ꯄꯥꯈꯪ ꯄꯥꯈꯪ ꯑꯣꯏꯔꯤꯉꯩꯗꯒꯤ ꯇꯥꯟꯒꯗꯕꯅꯤ ꯀꯩꯅꯣ
ꯑꯗꯨꯒꯤꯅꯦ ꯊꯕꯛ ꯆꯠꯂꯤꯁꯦ
ꯎꯝ ꯇꯟꯕ ꯈꯣꯠꯄꯗꯤ ꯇꯧꯒꯅꯨꯀꯣ ꯊꯕꯛ ꯇꯧꯕꯁꯦ ꯌꯥꯝ ꯐꯕꯅꯤ ꯃꯤꯅ ꯇꯧꯅꯤꯡꯉꯁꯨ ꯇꯧ ꯎ ꯇꯧꯕ ꯐꯪꯗ꯭ꯔꯤꯅꯦ
ꯍꯩ ꯑꯗꯨꯒꯤꯅꯦ ꯑꯩꯈꯣꯏꯗꯤ ꯇꯧꯔꯤꯛꯁꯤꯗꯤ
ꯑꯗꯨꯅꯦ ꯅꯣꯏꯅ ꯇꯧꯔꯤꯗꯣ ꯌꯥꯝ ꯐꯕꯅꯦ ꯅꯣꯏꯅ ꯇꯧꯔꯤꯗꯣ ꯌꯥꯝ ꯐꯥꯔꯕꯅꯦ
ꯑꯄꯥꯏꯂꯩꯇꯦ ꯈꯨꯠ ꯆꯣꯠꯂꯗꯤ ꯆꯤꯟꯁꯦ ꯆꯣꯠꯂ ꯍꯥꯏꯗꯨꯅ
ꯑꯩꯗꯤ ꯈꯪꯗꯦꯗ
ꯈꯨꯠ ꯆꯣꯠꯇꯕꯤꯗ ꯆꯤꯟ ꯆꯣꯠꯀꯦ ꯍꯥꯏꯕꯗꯨꯗꯤ ꯌꯥꯗꯦꯅ
ꯑꯩꯗꯤ ꯈꯪꯗꯦ ꯀꯩ ꯍꯥꯏꯕꯅꯣ ꯑꯗꯣ ꯌꯥꯝ ꯍꯥꯏꯅ
ꯍꯁꯕꯄꯔ ꯃꯥꯅꯦꯗꯗ
ꯋꯥ ꯑꯔꯨꯕꯒ ꯌꯥꯝ ꯉꯥꯡꯕ ꯍꯩꯔꯝꯃꯤꯅꯦ
ꯃꯍꯧꯁꯥꯅꯤ ꯄꯥꯏ ꯂꯩꯇꯦ
ꯃꯍꯧꯁꯥꯅꯤ ꯎꯄꯥꯏ ꯂꯩꯇꯦ ꯇꯤꯒ ꯑꯁ ꯌꯥꯝ ꯆꯥꯟꯅꯗ꯭ꯔꯦꯗ ꯑꯗꯨꯗꯤ
ꯍ
ꯑꯗꯨꯕꯨ ꯋꯥ ꯑꯂꯨꯕ ꯋꯥꯗꯤ ꯑꯗꯨꯝ ꯂꯣꯏꯅ ꯈꯪꯉꯦꯗ
ꯈꯣꯏ ꯇꯛꯈꯪꯪ ꯆꯇꯦꯗ ꯈꯔ ꯄꯪꯕ ꯍꯒꯦꯔꯥ ꯈꯪꯗꯦ ꯑꯩ ꯉꯁꯥꯏ ꯍꯥꯏꯔꯝꯕꯗꯣ ꯀꯩꯅꯣ ꯔꯤꯖꯜꯒꯤꯅꯦꯀꯣ ꯑꯩꯅ ꯍꯥꯏꯔꯝꯕꯗꯣ
ꯎꯝ ꯑ ꯐꯒꯦ
ꯑꯥ ꯍꯥꯟꯅꯗꯤ ꯃꯥ ꯁꯕꯖꯦꯛ ꯑꯃ ꯐꯦꯜꯇꯣ ꯑꯣꯏꯕꯅꯦꯕꯗ ꯗꯤ ꯔꯦꯡ ꯏꯂꯦꯚꯦꯟ ꯂꯥꯛꯑꯦ ꯃꯣꯏꯗꯤ ꯃꯤ ꯃꯤ ꯌꯥꯝꯕꯅꯤꯅꯀꯣ
ꯎꯝ
ꯐꯤꯐꯇꯤ ꯁꯤꯛꯁꯇꯤ ꯁꯕꯦꯟꯇꯤ ꯑꯩꯠꯇꯤ ꯁ꯭ꯇꯨꯗꯦꯟꯒꯨꯝꯕ ꯑꯣꯏꯒꯅꯤꯕ ꯑꯗꯨꯗ ꯔꯦꯡ ꯏꯂꯚꯦꯟ ꯂꯥꯛꯄꯁꯦ ꯌꯥꯝ ꯍꯥꯏꯥꯏꯌꯦꯕ ꯑꯗꯨ ꯇꯨꯏꯁꯟꯁꯨ ꯂꯧꯕ ꯅꯠꯇꯦ ꯃꯤꯒ ꯃꯥꯟꯅꯕ ꯅꯠꯇꯦꯕ ꯑꯩꯈꯣꯏꯅꯁꯨ ꯇꯝꯕꯤꯕ ꯅꯠꯇꯦ
ꯒꯨꯝꯕ ꯑꯆꯥꯄꯣꯠ ꯀꯨꯝꯕ ꯂꯩꯕꯤꯈ꯭ꯔꯣ ꯍꯔꯥꯎꯅꯕ
ꯑꯩꯈꯣꯏ ꯕꯕꯥꯅ ꯕꯔꯒꯔ ꯆꯥꯕ ꯆꯠꯀꯅꯤ ꯍꯥꯏꯈꯤꯕꯅꯤ ꯆꯥꯔꯝꯒꯅꯤ
ꯆꯥꯕ ꯄꯨꯕꯤꯅꯤ ꯍꯥꯏꯕ꯭ꯔꯥ
ꯎꯝ ꯑꯗꯨꯅ ꯑꯃꯅ ꯔꯦꯡꯗꯣ ꯇ꯭ꯋꯦꯟꯇꯤ ꯁꯤꯛꯁ ꯂꯥꯛꯑꯦ ꯍꯥꯏꯌꯦ ꯃꯤ ꯌꯥꯝꯕꯅꯤꯅꯀꯣ
ꯎꯝ
ꯃꯣꯏꯒꯤ ꯃꯥꯔꯛꯇꯣ ꯗꯤꯐ꯭ꯔꯦꯟꯁ ꯌꯥꯝ ꯂꯩ ꯐ ꯇꯕꯅꯦꯕ ꯑꯃ ꯑꯅꯤ ꯐꯥꯏꯚ ꯃꯥꯔꯛꯅ ꯍꯦꯜꯂꯝꯕ ꯇꯦꯟ ꯃꯥꯔꯛꯅ ꯍꯦꯜꯂꯝꯕ ꯑꯁꯤ ꯈꯛꯇꯅꯦꯕ ꯃꯣꯏꯁꯦ ꯌꯥꯝ ꯀꯝꯄꯤꯇꯤꯇꯤꯞ ꯑꯣꯏꯕꯒꯤꯀꯣ
ꯍꯣꯏ
ꯑꯗꯒꯤ ꯑꯗꯨ ꯑꯗꯨ ꯈꯛꯇꯒꯤ ꯗꯤꯐ꯭ꯔꯦꯟꯁꯅꯦꯕ
ꯑꯉꯥꯡ ꯑꯣꯏꯔꯤꯉꯩꯗ ꯑꯗꯨꯒꯨꯝꯅ ꯀꯝꯄꯤꯇꯤꯇꯤꯞ ꯇꯧꯔꯛꯑꯗꯤ ꯌꯥꯝ ꯐꯩꯔꯦ ꯑꯗꯨ ꯑꯣꯏꯅꯦ
ꯁꯦ ꯍꯧꯖꯤꯛꯁꯦ ꯍꯟꯗ꯭ꯔꯦꯗꯠꯇ ꯔꯦꯡ ꯑꯦꯂꯚꯦꯟ ꯂꯥꯛꯑꯦ ꯍꯥꯏꯕ ꯈꯛ ꯋꯥꯅꯦꯕ ꯃꯥꯔꯛꯁꯁꯦ ꯍꯟꯗ꯭ꯔꯦꯗꯠꯇ ꯅꯥꯏꯟꯇꯤ ꯅꯥꯏꯟ ꯅꯥꯏꯟꯇꯤ ꯑꯦꯠ ꯅꯥꯏꯟꯇꯤ ꯁꯚꯦꯟ ꯑꯁꯤ ꯑꯗꯨꯝ ꯑꯣꯏꯒꯅꯦꯕ
ꯎꯝ
ꯂꯣꯏꯅ ꯑꯉꯥꯡꯁꯤꯡ ꯑꯉꯥꯡꯁꯤꯡꯗ ꯂꯣꯏꯅ ꯑꯗꯨꯝ ꯑꯣꯏꯒꯅꯦꯕ ꯑ ꯐꯤꯐꯇꯤ ꯁꯤꯛꯁ ꯐꯤꯐꯇꯤꯒꯨꯝꯕꯗꯤ ꯄꯥꯁ ꯄꯥꯁ ꯇꯧꯔꯝꯒꯅꯤ ꯑꯇꯩ ꯐꯦꯜ ꯑꯣꯏꯔꯁꯨ
ꯐꯖ ꯇꯝꯍꯜꯂꯨ ꯑꯍꯟ ꯑꯣꯏꯔꯛꯑꯗꯤꯀꯣ ꯃꯤꯁꯤꯡꯁꯦ ꯑꯍꯟ ꯑꯣꯏꯔꯛꯗꯤ ꯂꯥꯏꯔꯤꯛ ꯄꯥꯕꯁꯨ ꯌꯥꯝ ꯇꯠꯂꯛꯄꯅꯦ ꯈꯔ ꯆꯥꯎꯔꯛꯑꯗꯤ ꯑꯗꯨꯗꯒꯤ
ꯑꯗꯨꯗꯤ ꯃꯤ ꯃꯤꯗ ꯂꯩꯔ ꯇꯜꯅꯁꯨ ꯍꯣꯠꯅꯕ ꯀꯟꯕ ꯑꯗꯨꯝ ꯂꯩꯔ
ꯑꯗꯨꯗꯗꯤ ꯑꯩꯅ ꯍꯥꯏꯗꯤ ꯑꯉꯥꯡꯗ ꯍꯩꯕꯅꯦ
ꯎꯝ
ꯑꯉꯥꯡꯗꯨ ꯑꯍꯟ ꯑꯣꯏꯔꯀꯥꯟꯗ ꯈꯔ ꯂꯥꯡꯅꯤꯡꯕ ꯃꯇꯝ ꯂꯩꯗꯅꯀꯣ
ꯑꯝ
ꯃꯥꯁꯦ ꯈꯔ ꯆꯥꯎꯔꯛꯑꯗꯤ ꯌꯥꯝ ꯀꯩ ꯍꯥꯏꯕ꯭ꯔꯥ ꯌꯥꯝ ꯁꯥꯊꯤꯅꯤꯡꯕ ꯃꯇꯝꯗ
ꯎꯝ
ꯑꯉꯥꯡꯁꯤꯡꯁꯨ ꯑꯗꯨꯒꯨꯝꯕ ꯂꯩꯕꯅꯦꯕ ꯑꯗꯨꯒ ꯑꯩꯈꯣꯏꯅ ꯐꯖꯅ ꯌꯦꯡꯍꯧꯗ꯭ꯔꯗꯤ
ꯌꯥꯝ ꯐꯔꯦ ꯑꯩꯈꯣꯏꯒꯤ ꯑꯩꯈꯣꯏꯒꯤꯗꯤ ꯌꯥꯝ ꯐꯔꯦ ꯔꯦꯡ ꯏꯂꯚꯦꯟ ꯂꯥꯛꯄꯅꯤꯅ ꯇꯨꯏꯁꯟꯁꯨ ꯂꯧꯍꯟꯗꯦ ꯃꯤ ꯃꯤꯒ ꯃꯥꯟꯅꯗꯦꯕ ꯄꯩꯁꯥꯁꯨ ꯆꯠꯇꯦ ꯑꯩꯈꯣꯏꯅꯁꯨ ꯇꯥꯛ ꯄꯤꯔꯦ ꯃꯊꯟꯇ ꯄꯥꯕꯅꯦꯕ
ꯃꯊꯟꯗ ꯑꯩꯈꯠꯅꯖꯕꯒꯤ ꯌꯥꯝ ꯐꯔꯕꯅꯤ
ꯑꯩꯈꯣꯏꯁꯨ ꯑꯗꯨꯝ ꯏꯊꯟꯇ ꯄꯥꯔꯛꯑꯦꯗ ꯑ
ꯑꯩꯈꯣꯏꯗꯤ ꯏꯁꯝꯗꯗꯤ ꯄꯥꯗꯦ
ꯇꯨꯏꯁꯟ ꯂꯧꯔꯦ ꯑꯩꯈꯣꯏꯗꯤ ꯇꯨꯏꯁꯟ ꯂꯧꯔꯒ ꯆꯠꯂꯝꯕ
ꯑꯣ
ꯑꯁ ꯑꯩꯈꯣꯏ ꯏꯊꯟꯇ ꯄꯥꯕꯗ ꯑꯩꯈꯣꯏꯗꯤ ꯉꯝꯗꯦ
ꯑꯩꯈꯣꯏꯗꯤ ꯏꯊꯟꯇ ꯄꯥꯔꯛꯏ ꯄꯥꯛꯅ ꯇꯝꯕꯤꯕ ꯍꯥꯏꯕꯕꯨ ꯅ ꯇꯝꯕꯤꯕ ꯍꯥꯏꯕꯕꯨ ꯀ꯭ꯂꯥꯁ ꯋꯥꯟ ꯇꯨ ꯀꯥꯔꯤꯉꯩꯗꯀꯣ ꯇꯨ ꯐꯥꯎ ꯇꯥꯛꯄꯤꯌꯦ ꯑꯩꯈꯣꯏ ꯕꯕꯥꯅ ꯑꯗꯨ ꯊ꯭ꯔꯤꯗꯒꯤꯗꯤ ꯑꯩꯈꯣꯏꯒꯤ ꯑꯩꯈꯣꯏꯅ ꯑꯗꯨꯝ ꯏꯊꯟꯇ ꯑꯗꯨꯝ ꯍꯣꯠꯅꯖꯔꯛꯑꯦ ꯇꯨꯏꯁꯟ ꯂꯧꯕ ꯍꯥꯏꯕꯕꯨ ꯀ꯭ꯂꯥꯁ ꯁꯚꯦꯟꯗꯔ ꯃꯦꯠꯁ ꯇꯨꯏꯁꯟ ꯂꯧꯋꯦꯕ ꯑꯗꯨꯒ ꯇꯦꯟ ꯑꯦꯠ ꯗꯔꯥ ꯅꯥꯏꯟꯗꯔꯥ ꯑꯗꯨꯁꯨ ꯃꯦꯠꯁ ꯈꯛꯇ ꯑꯗꯨꯁꯨ ꯌꯥꯝ ꯀꯨꯏꯅ ꯂꯧꯕ ꯅꯠꯇꯦ ꯃꯇꯝ ꯈꯔ ꯈꯔꯒꯤ
ꯑꯩꯈꯣꯏꯗꯤ ꯀ꯭ꯂꯥꯁ ꯋꯥꯟꯗꯩ ꯇꯨꯏꯁꯟ ꯑꯗꯨꯝ ꯂꯧꯔ ꯂꯩ
ꯈꯣꯏꯗꯤ ꯂꯧꯔꯛꯇꯦꯗ ꯄꯩꯁꯥ ꯂꯩꯇꯦ ꯀ꯭ꯂꯥꯁ ꯂꯧꯅꯤꯡꯉꯥꯢ
ꯏꯃꯥ ꯏꯃꯥꯅ ꯀꯣꯏꯊꯤ ꯊꯤꯔꯒ ꯑꯩꯈꯣꯏꯒꯤꯗꯃꯛ ꯇꯨꯏꯁꯟ ꯂꯧꯍꯟꯅꯕ ꯍꯥꯏꯅ ꯑꯣꯖꯥ ꯀꯣꯏꯊꯤ ꯊꯤ ꯊꯤ ꯊꯤꯔꯒ ꯏꯃꯥꯅ ꯑꯗꯨꯝ ꯂꯧꯍꯟꯂꯤ
ꯑꯗꯨ ꯐꯗ꯭ꯔꯣ
ꯎꯝ
ꯂꯩꯗ꯭ꯔꯁꯨ ꯂꯩꯅꯕ ꯍꯣꯠꯅꯔꯒ ꯇꯧꯕꯤꯌꯣ ꯑꯗꯨꯗꯣ ꯐꯗ꯭ꯔꯣ
ꯎꯝ ꯎꯝ
ꯈꯣꯢꯗꯤ ꯂꯧꯔꯛꯇꯦ ꯂꯧꯔꯛꯇꯕꯅꯤꯅ ꯑꯩꯈꯣꯏ ꯏꯊꯟꯇ ꯑꯗꯨꯝ ꯍꯣꯠꯅꯖꯔꯦ
ꯏꯃꯥꯅꯗꯤ ꯀꯟꯅ ꯍꯣꯠꯅꯩ ꯑꯗꯨꯕꯨ ꯑꯩꯈꯣꯏꯅꯗꯤ
ꯅꯣꯏꯅꯗꯤ ꯍꯣꯠꯅꯗꯦ ꯍꯥꯏꯌꯦ
ꯑꯩꯈꯣꯏꯅꯗꯤ ꯍꯣꯠꯅꯥ ꯍꯣꯠꯅ ꯍꯣꯠꯅꯗꯕꯅꯦꯅ ꯗꯨ ꯂꯥꯏꯔꯤꯛꯁꯦ ꯈꯔ ꯁꯣꯟꯈ꯭ꯔꯦꯅꯦ
ꯅꯪ ꯑꯃꯨꯛ ꯇꯧꯔꯛꯑꯣꯒꯣ ꯀꯣ
ꯑꯩꯅꯔꯣ
ꯅꯪ ꯑꯃꯨꯛ ꯇꯧꯔꯛꯑꯣꯕ
ꯇꯧꯔꯛꯀꯦ ꯇꯧꯔꯛꯀꯦ
ꯎꯝ ꯀꯩꯅꯣ ꯃꯤꯅ ꯉꯥꯡꯉꯤꯁꯦ ꯇꯥꯗꯦ ꯇꯧꯔꯛꯑꯣ ꯀꯥꯎꯒꯅꯤ ꯍꯣꯏꯅꯦ ꯍꯣꯏꯅꯦ ꯇꯧꯔꯛꯑꯣ ꯅꯊꯥꯟ ꯉꯥꯡꯉ ꯂꯩꯍꯧꯒꯅꯤꯀꯣ ꯇꯧꯔꯛꯇ꯭ꯔꯗꯤ
ꯀꯝꯍꯥꯏꯅ ꯉꯥꯡꯒꯦꯔꯣ ꯏꯊꯥꯟꯗ ꯉꯥꯡꯉꯣꯢꯗ
ꯍꯣꯏ ꯐꯔꯦ ꯐꯔꯦ ꯇꯧꯔꯛ ꯇꯧꯔꯛꯑꯣ ꯐꯔꯦ ꯇꯧꯔꯛꯑꯣ
ꯍꯣꯏ ꯎꯝ
ꯅꯦꯠ ꯌꯥꯝ ꯅꯨꯡꯉꯥꯏꯕ ꯃꯥꯜꯂꯤꯅꯦ ꯇꯧꯔꯛꯑꯣ ꯍꯥꯏꯔꯒ ꯑꯗꯨꯝ ꯋꯥꯔꯤ ꯁꯥꯟꯅꯕ ꯌꯥꯏꯍꯦ
ꯎꯝꯝ ꯎꯝ ꯅꯨꯡꯉꯥꯏꯕꯩꯅꯦ
ꯎꯝ ꯍꯥꯏꯗꯤ ꯑꯩꯈꯣꯏꯁꯦ ꯍꯟꯗꯛ ꯅꯦꯠ ꯁꯨꯝꯌꯥ ꯌꯥꯗꯕꯒꯤ ꯌꯥꯝ ꯇꯟꯕꯅꯦꯕ
ꯄꯨꯟꯁꯨ ꯑꯦꯂꯕꯦꯟ ꯊꯥꯔꯦꯅꯦ
ꯑꯂꯦꯚꯦꯟ ꯇꯥꯔꯦ ꯄꯨꯡ ꯕꯥꯔꯣ ꯃꯈꯥꯏꯗ ꯅꯠꯇ꯭ꯔꯣ
ꯑꯥ ꯍꯣꯏ
ꯑꯣ ꯐꯔꯦꯁꯦ ꯐꯔꯦ ꯑꯩ ꯊꯝꯃꯒꯦ ꯅꯪ ꯇꯧꯔꯛꯑꯣꯀꯣ ꯑꯩꯒꯤ ꯅꯦꯠꯁꯦ ꯅꯨꯡꯉꯥꯏꯇꯕꯒꯤ
ꯀꯩꯅꯣ ꯊꯝꯃꯒꯦ ꯊꯝꯃꯒꯦꯅ ꯉꯥꯡꯉꯤꯗꯣ
ꯊꯝꯃꯦ ꯕꯥ ꯊꯝꯃꯦ ꯊꯝꯃꯦ ꯇꯧꯔꯛꯑꯣ
ꯎꯝ
ꯊꯝꯃꯦ ꯇꯧꯔꯛꯑꯣ ꯅꯪ ꯇꯧꯔꯛꯑꯣꯕ
ꯀꯩꯅꯣ ꯑꯗꯨꯝ ꯄꯥꯏꯌꯨ ꯀꯩꯅꯣ
ꯑꯁ ꯌꯥꯗꯦꯕ ꯑꯩꯅ ꯍꯥꯏꯔꯗꯤ ꯈꯔ ꯒ꯭ꯌꯥꯟ ꯇ ꯒ꯭ꯌꯥꯟ ꯇꯥꯅꯁꯦꯃꯦ ꯊꯝꯃꯦꯀꯣ
ꯍꯣꯏ ꯍꯣꯏ
ꯅꯪ ꯇꯧꯔꯛꯑꯣꯕ ꯊꯝꯃꯦ
ꯎꯝ